ꯎ
ꯑꯦꯅꯣ ꯑꯦ ꯍꯥꯟ ꯔ ꯍꯥꯏ ꯄꯍꯦ
ꯆꯠꯄꯧ
ꯑ
ꯀꯩꯗꯧꯔꯤꯅꯣ
ꯐ ꯃꯦꯔꯥ ꯃꯄꯥꯟꯗ ꯅꯪꯗꯤ ꯑꯩ ꯌꯨꯝꯗ ꯂꯩꯌꯦ ꯈꯨꯟꯗ
ꯎꯝ
ꯅꯪꯗꯤ ꯆꯥꯔꯕꯣ
ꯆꯔꯦ
ꯊ꯭ꯔꯤ ꯊ꯭ꯔꯤ
ꯁꯧꯒ꯭ꯔꯤ ꯊꯣꯡꯕ ꯆꯥꯏꯑ ꯅꯪꯗꯤ
ꯈꯣꯏ ꯅꯁꯤ ꯑꯣꯛꯁꯥ
ꯍꯥꯎꯕꯅꯤꯅꯦ
ꯑꯣꯏ ꯍꯣꯏ
ꯀꯩ ꯎꯝ
ꯌꯥꯔꯦ ꯌꯥꯔꯦ ꯇꯥꯕ꯭ꯔꯣ
ꯇ
ꯚꯥꯏꯕ꯭ꯔꯦꯁꯟ ꯂꯧꯊꯣꯛꯄ
ꯨꯡꯁꯥ ꯁꯥꯗ꯭ꯔꯣ
ꯅꯨꯡꯁꯥꯏ ꯑꯃ ꯁꯥꯏ ꯁꯥꯕ ꯇꯣ ꯀꯩꯗꯧꯔꯤꯒꯦ
ꯐꯣꯟ ꯌꯦꯡꯉꯑꯦ ꯐꯣꯟ ꯇꯧꯔꯤꯁꯤꯅꯦ ꯃꯤ ꯒꯤ ꯃꯦꯁꯦꯁꯇꯣ ꯌꯦꯡꯉꯒ ꯃꯤꯒꯤ ꯇꯦꯛꯁ ꯃꯌꯥꯝꯗꯣ
ꯅꯨꯡꯉꯥꯏꯔꯤꯕ꯭ꯔꯣ
ꯅꯨꯡꯉꯥꯏꯔꯤꯌꯦꯦ ꯅꯪꯗꯤ
ꯅꯨꯡꯥꯏꯔꯤ ꯏꯁ ꯈꯠꯂꯦ ꯅꯪꯗꯤ ꯀꯥꯏꯑꯦꯔꯦ ꯑꯃꯨꯛ ꯈꯠꯄꯒꯤ ꯈꯠꯄꯒꯤ ꯃꯑꯣꯣꯡꯗ ꯌꯥꯝ ꯍꯔꯥꯎꯋꯦ ꯍꯔꯥꯎꯕ ꯍꯔꯥꯎꯕ ꯅꯨꯃꯤꯠ ꯑꯣꯏꯕ ꯃꯥꯜꯂꯤ ꯉꯁꯤ ꯃꯤꯔꯣꯏꯅꯃꯛꯃꯛꯈꯤ
ꯐ꯭ꯔꯥꯎꯗꯤꯤ ꯅꯠꯇꯦꯀꯣꯒ ꯍꯥꯏꯅꯔꯤꯁꯤ
ꯕꯣꯜ ꯌꯦꯡꯗ꯭ꯔꯣ
ꯌꯦꯗꯦꯗ
ꯎꯝ
ꯍꯥꯏꯗꯤ ꯕꯣꯜ ꯌꯦꯡꯕ ꯍꯩꯇꯦꯕ
ꯍꯩꯇꯦ ꯍꯩꯇ꯭ꯔꯁꯨ ꯌꯦꯡꯉꯨ ꯀꯩꯅꯣ
ꯈꯜꯂꯤꯕꯅꯦ ꯑꯗꯣ ꯌꯦꯡꯕꯗꯣ ꯈꯜꯗꯦ
ꯀꯅꯥꯝ ꯄꯥꯝꯕ ꯂꯩꯇ꯭ꯔꯣ ꯃꯦꯁꯤꯒꯨꯝꯕ ꯔꯣꯅꯦꯜꯗꯣ ꯅꯃꯔ
ꯈꯪꯗꯦꯕ ꯑꯩꯗꯣ ꯕꯣꯜꯒꯤ ꯃꯔꯝꯗ ꯑꯗꯨꯗꯨꯒꯤ
ꯑꯣ
ꯅꯪꯗꯤ
ꯑꯩꯗꯤ ꯎ ꯄꯣꯔꯇꯨꯒꯜ ꯁꯥꯟꯅꯕ ꯅꯨꯃꯤꯠ ꯈꯛꯇ ꯌꯦꯡꯉꯦꯗ ꯔꯣꯅꯦꯜꯗꯣꯒꯤ
ꯑ ꯀꯣꯂꯦꯖ ꯀꯥꯕ꯭ꯔꯍꯇ
ꯑꯩ ꯅꯍꯥꯟ ꯑꯦꯛꯖꯥꯝ ꯊꯥꯕ ꯂꯣꯏꯈ꯭ꯔꯦ ꯁꯤꯛꯁ ꯁꯦꯃꯤꯁꯇꯔ
ꯃꯈꯥ ꯇꯧꯗꯣꯏꯔꯣ
ꯃꯈꯥꯗꯨꯕꯨ ꯈꯪꯗ꯭ꯔꯦ ꯎꯄꯥꯏ ꯂꯩꯇ꯭ꯔꯦ ꯄꯩꯁꯥ ꯂꯩꯇꯕ ꯎꯝꯗ꯭ꯔꯦ ꯀꯦ
ꯁꯤ ꯇꯂꯤ ꯁꯤꯇꯤ
ꯅꯨꯡꯁꯥ ꯑꯃꯨꯛ ꯀꯜꯂꯦ ꯉꯁꯥꯏ ꯅꯣꯡ ꯆꯨꯔꯒ ꯑꯃꯨꯛ ꯅꯨꯡꯁꯥ ꯐꯖꯅ ꯁꯥꯔꯛꯑꯦ ꯍꯧꯖꯤꯛ
ꯎꯝ ꯀ ꯁꯕꯖꯦꯛꯅ
ꯈꯥꯏꯗꯣꯛꯄ ꯌꯥꯗꯦ
ꯍꯣꯏ ꯑꯗꯨꯕꯨꯗꯤ ꯈꯪꯉ ꯑꯣꯏꯗ ꯃꯣꯏꯁꯨ
ꯈꯪ ꯍꯣꯏꯕ
ꯎꯝ ꯀꯅꯥꯣꯁꯨ ꯈꯉꯣꯏ
ꯍꯥꯟꯅ ꯊꯥꯔꯛꯄ꯭ꯔꯣ ꯑꯩꯉꯣꯟꯗ
ꯈꯥꯗꯗ
ꯑꯣ
ꯑꯩ ꯉꯁꯤꯇꯪ ꯍꯥꯞꯄꯤꯅꯦ ꯉꯁꯤꯇꯪ ꯍꯥꯞꯄ ꯃꯤꯁꯤ ꯒ꯭ꯔꯨꯞ ꯎꯗ
ꯎꯝ ꯎꯝ ꯍꯣꯏ ꯗ꯭ꯔ ꯀꯗ ꯗ꯭ꯔ
ꯌꯦꯗꯦꯗ
ꯌꯦꯁ ꯐ꯭ꯔꯤ ꯀꯔꯤꯁꯨ ꯌꯦꯡꯗꯌꯦ ꯐ꯭ꯔꯤꯗ ꯂꯩꯔꯤꯔꯣ ꯑꯗꯨꯗꯤ
ꯑꯥꯎ
ꯑ ꯌꯥꯝ ꯅꯨꯡꯉꯥꯏꯅꯦ ꯗ꯭ꯔꯃꯥꯁꯨ ꯌꯦꯡꯗꯕ ꯕꯣꯜꯁꯨ ꯌꯦꯡꯗꯕ ꯐ ꯊꯔꯣꯑꯣ ꯑꯗꯨꯗꯤ
ꯍꯩꯇꯦꯅꯦ ꯑꯗꯨꯁꯨ ꯇꯝꯕꯗꯤ ꯇꯝꯅꯤꯡꯕꯅꯦ
ꯑꯗꯨꯁꯨ ꯍꯩ ꯑꯗꯨꯗꯤ ꯕꯣꯔꯗꯤꯡꯒꯨꯝꯕ ꯂꯩꯔꯒ ꯆꯥꯛ ꯆ ꯍꯗꯣ
ꯄꯥꯝꯃꯦ
ꯑꯦꯁ ꯑꯩꯗꯤ ꯇꯥ ꯌꯦꯟꯖꯥꯡ ꯁꯦꯝꯕ ꯇꯥꯜꯂꯦ
ꯑ ꯑꯩꯗꯤ ꯌꯥꯝ ꯄꯥꯝꯃꯦ ꯑꯩꯗꯤꯟ ꯑꯩꯗꯤ ꯆꯥꯛꯈꯨꯝꯗ ꯄꯣꯠꯆꯩ ꯃꯌꯥꯝ ꯊꯝꯃꯒ ꯍꯤꯟꯖꯥꯡ ꯃꯈꯜ ꯃꯈꯜ
ꯑꯦꯁ ꯑꯦꯁ ꯑꯦꯁ ꯑ ꯑꯩꯗꯤ ꯆꯜꯂꯦ ꯑꯩ ꯑꯩ ꯑꯩꯅ ꯊꯣꯡꯕꯁꯨ ꯍꯥꯎꯗꯦꯕ ꯑꯩꯒꯤ ꯈꯨꯠꯁꯦ ꯃꯍꯥꯎ ꯁꯨꯗꯦ ꯃꯍꯥꯎ ꯍꯥꯎꯗꯤ
ꯑꯩꯅ ꯅꯣꯡꯃ ꯊꯣꯡꯉꯒ ꯄꯤꯖꯕ ꯇꯥꯔꯦ
ꯍꯣꯏ ꯄꯤꯁ ꯑꯩꯅꯗꯤ ꯊꯣꯡꯕ ꯍꯩꯇꯦ ꯆꯥꯕꯗꯤ ꯌꯥꯝ ꯍꯩꯀꯣ ꯊꯤꯕꯣꯡꯗꯤ ꯌꯥꯝ ꯂꯥꯎꯕꯅꯤ
ꯉꯁꯤ ꯀꯅꯥꯅ ꯊꯣꯡꯒꯦ
ꯑꯩꯈꯣꯏꯕꯅ
ꯎꯝ
ꯑꯁꯤ ꯑꯣꯛ ꯊꯣꯡꯕꯗꯣ ꯑꯩꯈꯣꯏ ꯄꯥꯅꯅ ꯊꯣꯡꯉꯦ
ꯍꯥꯎꯅꯤꯗꯥ
ꯍꯋꯦ ꯍꯣꯏ
ꯉꯔꯥꯡ ꯅ ꯍꯥꯟꯅ ꯌꯦꯟ ꯊꯣꯡꯕ ꯆꯥꯕ ꯉꯁꯤꯅ ꯑꯃꯨꯛ ꯑꯣꯛꯁꯥ ꯇꯧꯔꯔꯦ
ꯎꯝ
ꯁꯣꯏꯕꯨꯝ ꯍꯥꯞꯄꯗꯤ ꯍꯥꯎꯗꯣꯏꯅꯤ ꯁꯣꯏꯕꯨꯝꯁꯨ ꯂꯩꯇꯦ ꯑꯩꯈꯣꯏꯁꯨ ꯂꯩꯇꯦ ꯖꯪꯒꯜꯗꯗꯤ ꯂꯩꯌꯦ ꯑꯗꯣ ꯆꯠꯄ ꯇꯟꯕ ꯑꯁ ꯀꯥꯡ ꯃꯌꯥꯝꯗꯨꯗ ꯑꯗꯨꯒ ꯆꯠꯄ ꯇꯜꯂꯦ
ꯏꯁꯃꯣꯛꯂꯥꯛ
ꯍꯥ
ꯑꯣꯛ ꯁꯥ ꯆꯥꯏ ꯍꯥꯏꯕꯗꯣ ꯑꯌꯥꯏꯕ꯭ꯔꯕ
ꯅꯠꯇꯦ ꯑꯌꯥꯕ ꯅꯠꯇꯦ
ꯎꯝ ꯃꯌꯥꯝꯁꯦ ꯀꯣꯛ ꯉꯥꯡꯅꯔꯦꯀꯣ ꯎ
ꯎꯝ ꯎꯝ ꯎꯝ ꯎꯝ ꯎꯝ
ꯁꯤꯗꯒꯤ ꯑꯗꯨꯝ ꯃꯤ ꯍꯥꯏꯗꯤ ꯄꯨꯡꯇꯧ ꯇꯧꯕ꯭ꯔꯣ ꯍꯥꯏꯕꯗꯤ ꯍꯥꯏꯔꯒ ꯍꯥꯏꯔꯒ
ꯍꯥꯟꯅꯀꯣ ꯎꯝ ꯍꯥꯟꯅ ꯍꯪꯉꯒ
ꯍꯣꯏ ꯁꯤꯅꯗꯤ ꯐꯔꯦ ꯃꯤ ꯈꯪꯅꯕꯁꯤꯡꯁꯦ ꯑꯁ ꯊꯕꯛ ꯆꯤꯜꯂꯦ ꯊꯕꯛ ꯂꯩꯦ
ꯎꯝ ꯑꯩꯁꯨ ꯍꯟꯗꯛꯀꯣ ꯌꯨꯝꯗ ꯈꯨꯟꯗ ꯂꯥꯛꯄꯗꯒꯤ ꯀꯣ ꯁꯪ ꯊꯕꯛꯄꯨꯗꯤ ꯀꯌꯥ ꯌꯥꯝꯗꯦ ꯑꯗꯨ ꯑꯣꯏꯔꯁꯨ ꯁꯪꯗꯕ ꯇꯥꯏꯞꯇ ꯌꯥꯝ ꯇꯧꯋꯦꯕ
ꯍꯣꯏ ꯍꯣꯏ ꯃꯇꯝꯗꯣ ꯑꯇꯣꯞꯄꯗ ꯄꯤꯅꯤꯡꯗꯕꯗꯣ
ꯅꯍꯥꯟꯗꯤ ꯑꯩ ꯏꯇꯣꯝꯇ ꯑꯥꯔ ꯂꯩꯕ ꯃꯇꯝꯗꯗꯤ ꯐ꯭ꯔꯤꯗ ꯑꯗꯨꯝ ꯂꯩꯌꯦꯕ ꯊꯦꯡꯅꯁꯨ ꯇꯨꯝꯃꯦꯕ ꯁꯤꯗꯗꯤ ꯉꯟꯅ ꯇꯨꯝꯃꯦ ꯉꯟꯅ ꯆꯥꯏ ꯉꯟꯅ ꯍꯧꯒꯜꯂꯦ ꯑꯥꯗꯗꯤ ꯄꯨꯡ ꯑꯅꯤ ꯑꯗꯨꯐꯥꯎ ꯑꯗꯨꯝ ꯐꯣꯅꯤꯒ ꯂꯩꯑꯕ
ꯎꯝ
ꯍꯟꯗꯛ ꯈꯨꯟꯗ ꯂꯥꯛ ꯗꯒꯤ ꯁꯪꯗ꯭ꯔꯦ ꯈꯔ
ꯀꯨꯏꯔꯝꯕꯣ ꯆꯠꯄ
ꯗꯦꯠ ꯇ꯭ꯋꯦꯟꯇꯤ ꯐꯥꯏꯚꯇ ꯗꯦꯠ ꯇ꯭ꯋꯦꯟꯇꯤ ꯐꯥꯏꯚꯗ ꯂꯥꯛꯄ ꯑꯗꯨꯗꯤ ꯈꯪꯗ꯭ꯔꯔꯤ ꯑꯩ ꯈꯔ ꯀꯨꯏꯅ ꯂꯩꯗꯧ ꯃꯥꯜꯂꯦ ꯑꯗꯨꯗꯗꯤ ꯑꯃꯨꯛ ꯂꯥꯛꯇꯧ ꯃꯥꯟꯗ꯭ꯔꯦ ꯄꯥꯏꯒꯗꯕ ꯃꯥꯜꯂꯦ ꯄꯥꯏꯗꯣꯔꯦ
ꯀꯗꯥꯏꯗ ꯄꯥꯏꯗꯣꯔꯕꯣ ꯂꯨꯍꯣꯡꯈ꯭ꯔꯒꯦ ꯍꯥꯏꯕ꯭ꯔꯣ
ꯅꯠꯇꯦ ꯑꯗꯨ ꯅꯠꯇꯦ ꯑꯗꯨꯗꯤ ꯋꯥꯠꯂꯤꯍꯦ
ꯎꯝ
ꯑꯗꯨꯗꯤ ꯌꯥꯝ ꯋꯥꯠꯂꯤ ꯂꯩꯁꯥ ꯍꯧꯔꯛꯇ꯭ꯔꯦ ꯆꯍꯤ ꯀꯌꯥ ꯑꯣꯏꯔꯝꯗꯧ ꯃꯥꯟꯒꯦ ꯑꯩꯁꯦ
ꯇ꯭ꯋꯦꯟꯇꯤ ꯇꯨ
ꯇ꯭ꯋꯦꯟꯇꯤ ꯋꯥꯟ ꯆꯨꯝꯒꯤ ꯇꯧꯋꯦ
ꯎꯝ
ꯅꯪꯗꯤ
ꯒꯦꯁ ꯇꯧ
ꯏꯁ ꯍꯩꯇꯦ
ꯇꯧꯋ‌ꯣ ꯇꯧꯋ‌ꯣ
ꯎꯝ ꯇ꯭ꯋꯦꯟꯇꯤ ꯊ꯭ꯔꯤ
ꯇ꯭ꯋꯦꯟꯇꯤ ꯐꯥꯏꯚ
ꯑꯣ ꯏꯆꯦ
ꯃꯥꯟꯅꯦ ꯏꯆꯦꯅꯦ
ꯌꯨꯝꯕꯥꯟ ꯄꯥꯟꯊ‌ꯣꯛꯀ꯭ꯔꯣ ꯆꯠꯀ꯭ꯔꯣ
ꯌꯥꯗꯦ
ꯀꯧꯔꯛꯑꯣ ꯑꯗꯨꯒ ꯂꯥꯛꯀꯦ
ꯂꯥꯛꯍꯟꯒꯦ
ꯀꯦꯝꯗꯤ ꯄꯨꯔꯛꯑꯣꯏꯀꯣ ꯆꯥꯅꯕ ꯂꯥꯛꯀꯦ
ꯍꯣꯏ ꯆꯥꯅꯕꯅꯦ ꯀꯧꯗꯣꯏꯁꯦ
ꯀꯩꯝꯗꯤ ꯄꯨꯔꯛꯑꯣꯏ ꯍꯒꯤꯁ ꯄꯨꯔꯛꯒꯦ ꯍꯒꯤꯁꯇꯤ ꯌꯥꯏꯅ
ꯌꯥꯏ ꯌꯥꯝ ꯊꯤꯅ ꯌꯥꯏ
ꯎꯝ ꯍꯒꯤꯁ ꯁꯤꯅ ꯐꯔꯦ ꯀꯩꯅꯣ ꯍꯌꯦꯡ ꯋꯥꯏ ꯅꯪ ꯁꯨꯕ ꯇꯟꯅꯕꯅꯦ ꯍꯥ ꯍꯥꯕꯤꯁ ꯌꯦ ꯍꯥꯒꯤꯁ ꯑꯗꯨꯝ ꯍꯥꯞꯆꯤꯜꯂ‌ꯣ ꯁꯣꯏꯔꯦ ꯋꯥ ꯉꯥꯡꯕꯗꯨꯁꯨ
ꯍꯣꯏ ꯐꯔꯦ ꯑꯗꯨ ꯑꯗꯨꯅ ꯐꯗꯦ
ꯅꯣꯡ ꯆꯨꯔꯁꯨ ꯄꯥꯝꯗꯦ ꯅꯨꯡꯁꯥ ꯊꯣꯛꯑꯁꯨ ꯄꯥꯝꯗꯦ
ꯑꯦ
ꯅꯣꯡ ꯆꯨꯃꯟꯕꯁꯨ ꯄꯥꯝꯗꯕ ꯅꯨꯡꯁꯥ ꯑꯃꯨꯛ ꯊꯣꯛꯑꯁꯨ ꯌꯥꯝ ꯁꯥ ꯕ
ꯍꯣꯏ ꯑꯗꯨꯅꯤ ꯄꯥꯝꯕ ꯑꯝꯇ ꯂꯩꯇꯦ ꯑꯍꯦꯟꯕ ꯄꯥꯝꯕ ꯉꯥꯛꯇꯅꯦ ꯑꯩꯈꯣꯏꯁꯦ ꯑꯃꯁꯨ ꯄꯥꯝꯗꯦ ꯑꯃꯁꯨ ꯄꯥꯝꯗꯦ
ꯂꯩꯄ꯭ꯔ‌ꯣ ꯅꯣꯏ
ꯂꯩꯌꯦ
ꯎꯝ ꯇꯥꯎꯕ꯭ꯔꯣ
ꯇꯧ
ꯆꯥꯎꯕ꯭ꯔꯣ ꯍꯥꯏꯕ ꯑꯣ ꯆꯠꯂꯨ ꯀꯩꯅꯣ
ꯍꯩꯇ‌ꯦ ꯆꯍꯤ ꯃꯌꯥꯝ ꯁꯨꯔꯦ ꯆꯠꯇꯕ ꯆꯍꯤ ꯑꯥ ꯇꯔꯥ ꯇꯔꯥꯃꯨꯛ ꯁꯨꯔꯦꯗ ꯆꯠꯇꯕ
ꯑꯁ ꯅꯨꯡꯉꯥꯏꯔ‌ꯦꯅꯦ ꯑꯗꯨꯗꯤ ꯌꯨꯝꯗ ꯑꯗꯨꯝ ꯂꯩꯕꯗꯣ
ꯌꯨꯝꯗ ꯂꯩꯇꯤꯌꯦ
ꯑꯗꯥꯔꯣ
ꯑꯧ ꯅꯪꯒꯤ ꯇꯥꯏꯞꯇꯥ ꯑꯩꯁꯨ
ꯑꯣ ꯑꯁ ꯑꯗꯨꯗꯤ ꯌꯥꯝ ꯄꯥꯏꯔꯝꯒꯅꯤꯅꯦ꯫
ꯅꯣ ꯅꯣ ꯅꯣ ꯑꯗꯨꯃꯥꯏꯅ ꯍꯥꯏꯕ ꯌꯥꯗꯦ꯫
ꯃꯀꯣꯛ ꯌꯥꯎꯕꯗꯣ꯫
ꯆꯠꯇꯕꯩꯅꯦ ꯆꯠꯂꯦ ꯑꯥ ꯆꯠꯂꯤꯁꯦ ꯌꯨꯝꯗꯩ ꯑꯗꯨ ꯂꯩꯔꯗꯤ ꯌꯨꯝꯗ ꯅꯨꯡꯉꯥꯏꯅ ꯂꯩ ꯔꯣꯏꯗꯔꯥ꯫
ꯌꯥꯝ ꯀꯨꯏꯔꯕꯣ ꯆꯍꯤ ꯇꯔꯥ꯫ ꯑꯥꯗ ꯂꯩꯕꯗꯣ ꯀꯌꯥꯝ ꯀꯨꯏꯔꯒꯦ ꯑꯗꯨꯗꯤ꯫
ꯃꯄꯥꯟꯗꯅꯠꯇꯤꯌꯦ꯫ ꯌꯨꯝꯗꯒꯤ ꯌꯨꯝꯒꯤ ꯑꯃꯨꯛ ꯇꯧꯔꯛꯀꯦꯀꯣ꯫
ꯑ ꯑꯥ꯫